ꯍꯜꯂꯣ
ꯍꯝ ꯎꯝ ꯌꯥꯔꯦꯅꯦ ꯑꯃꯨꯛꯀ
ꯑꯣ ꯑꯩꯅ ꯍꯧꯖꯤꯛ ꯑꯦꯞ ꯑꯟꯏꯟꯁꯇꯣꯜ ꯇꯧꯔꯒ ꯑꯃꯨꯛꯀ ꯏꯟꯁꯇꯣꯜ ꯇꯧꯕ ꯑꯩꯒꯤꯁꯨ ꯆꯥ ꯆꯥꯗꯕꯀꯣ ꯃꯤ ꯃꯌꯥꯝꯅꯁꯨ ꯑꯗꯨꯝ ꯇ꯭ꯔꯥꯏ ꯇꯧꯕꯅꯦ ꯏꯅꯥꯎꯅꯨꯄꯤꯅꯁꯨ ꯇ꯭ꯔꯥꯏ ꯇꯧꯕ ꯑꯗꯨ ꯆꯠꯇꯕ
ꯑꯣ ꯑꯣ
ꯈꯪꯗꯦ ꯄ꯭ꯔꯣꯕ꯭ꯂꯦꯝꯗꯤ ꯌꯥꯝ ꯂꯩꯈ꯭ꯔꯦ
ꯎꯝ
ꯑꯗꯨ ꯑꯣꯏꯔꯁꯨ ꯑꯁ ꯇꯧꯗ꯭ꯔꯗꯤ ꯌꯥꯗꯦꯅꯦ
ꯎꯝ
ꯀꯥꯔꯤ ꯇꯧꯔꯒ ꯂꯩꯕ꯭ꯔꯥ ꯍꯧꯖꯤꯛꯇꯤ
ꯑꯁ ꯀꯔꯤꯁꯨ ꯇꯧꯗꯦ ꯐꯝ ꯐꯝꯂꯒ ꯎꯝ ꯎꯝ ꯑꯩ ꯏꯅꯦꯒꯤ ꯌꯨꯝꯗ ꯑꯃꯥꯔꯛ ꯆꯠꯂꯒ ꯑꯃꯨꯛꯀ ꯍꯜꯂꯛꯄ
ꯎꯝ ꯆꯥ ꯑꯩꯒꯤ ꯑꯁ ꯑꯩꯁꯨ ꯇꯠꯂꯦꯍꯦ ꯀꯔꯤ ꯌꯦꯟꯁꯥꯡꯁꯨ ꯆꯥꯒꯦꯔꯥ ꯈꯪꯗꯦ ꯉꯁꯤ ꯑꯩꯈꯣꯏꯒꯤ ꯑꯪꯀꯜꯗꯣ ꯀꯔꯤꯅꯣ ꯑꯗꯨ ꯕꯦꯝꯕꯨ ꯁꯨꯠꯇꯨ ꯊꯤꯕ ꯆꯠꯈ꯭ꯔꯦ ꯄꯨꯗꯤ ꯄꯨꯔꯛꯀꯅꯤ ꯌꯥꯝ ꯄꯨꯔꯛꯀꯅꯤꯅꯗꯤ ꯍꯥꯏꯌꯦ
ꯑꯣ ꯑꯗꯨꯗꯤ ꯑꯗꯨ ꯍꯦꯛ ꯂꯥꯛꯄꯨ ꯀꯥꯟꯅ ꯕꯖꯥ ꯑꯥ ꯀꯥꯏꯔꯥꯀꯥꯟ ꯊꯣꯔꯒ ꯆꯥꯎ ꯌꯥꯝ ꯍꯥꯎꯕꯅꯦ
ꯑꯥ
ꯉꯁꯤ ꯑꯗꯨ ꯆꯥꯕꯅꯦ
ꯑꯁ ꯑꯩ ꯃꯇꯔꯁꯦ ꯁꯣꯛ ꯇꯧꯕꯤꯔꯗꯤ ꯐꯒꯗꯕ
ꯍꯧꯖꯤꯛ ꯇꯧꯔꯣꯗꯅ ꯃꯇꯔꯁꯦ ꯒ꯭ꯔꯤꯟ ꯑꯣꯏꯕꯗꯣ ꯍꯦꯟꯅ ꯍꯧꯕꯅꯦ ꯒ꯭ꯔꯤꯟꯗꯣ ꯃꯥꯇꯔ ꯒ꯭ꯔꯤꯟ ꯌꯣꯟꯒꯅꯤ ꯍꯥꯏꯗꯤ ꯑꯥ ꯄꯦꯛꯀꯤꯡꯗꯀꯣ ꯃꯥꯗꯤ ꯌꯦꯜꯂꯣꯅꯤꯅ ꯑꯃꯥꯅ ꯒ꯭ꯔꯤꯟ ꯂꯩꯒꯅꯤ ꯒ꯭ꯔꯤꯟꯗꯣ ꯃꯃꯜꯁꯨ ꯈꯔ ꯇꯥꯡꯕ ꯑꯗꯨ ꯍꯥꯎꯁꯨ ꯍꯥꯎꯕ
ꯑꯣ ꯑꯣ ꯒ꯭ꯔꯤꯟ ꯃꯇꯔꯗꯤ ꯌꯨꯗꯦꯅꯦ ꯗꯨꯀꯥꯟꯗꯨꯁꯨ ꯐꯪꯗꯦꯗ
ꯒ꯭ꯔꯤꯟ ꯒ꯭ꯔꯤꯟ ꯑꯣꯏꯕꯗꯣ ꯂꯩꯕ꯭ꯔꯥ ꯍꯪꯉꯨꯅ
ꯂꯩ ꯂꯩꯇꯦꯗ ꯑꯗꯨꯝ ꯑꯥ ꯗꯨꯗꯤ ꯌꯥꯝ ꯂꯩꯌꯦꯅ ꯒ꯭ꯔꯤꯟ ꯑꯣꯏꯕꯗꯣ
ꯎꯝ
ꯑꯗꯨ ꯁꯤꯗꯗꯤ ꯄꯪꯎ ꯎꯗꯦꯗ ꯍꯪꯗꯤ ꯍꯪꯕ ꯌꯥꯏ ꯑꯗꯨꯗꯤ ꯃꯇꯝꯗꯤ ꯆꯪ ꯑꯥ ꯑꯗꯨ ꯒ꯭ꯔꯤꯟ ꯁꯤꯗꯤ ꯃꯇꯝꯁꯨ ꯀꯔꯤꯅꯣ ꯆꯪꯗꯦꯀꯣ
ꯎꯝ ꯃꯨꯟꯕꯗꯤ ꯅꯠꯇꯦꯗꯣ ꯑꯗꯨ ꯑꯗꯨꯁꯨ ꯀꯪꯕꯗꯤ ꯀꯪꯕꯅꯦ
ꯀꯪꯕꯨꯗꯤ ꯀꯪꯕꯅꯦ ꯍꯣꯏ ꯑꯗꯨ ꯑꯣꯏꯔꯁꯨ ꯁꯣꯛ ꯇꯧꯕ ꯃꯇꯝꯗ ꯀꯣ ꯑꯗꯨꯗꯤ ꯃꯇꯝ ꯌꯥꯝ ꯆꯪꯗꯦꯕ ꯒ꯭ꯔꯤꯟꯗꯤꯀꯣ ꯑꯗꯨ ꯌꯦꯂꯣꯗꯤ ꯃꯇꯝꯗꯣ ꯌꯥꯝ ꯆꯪꯉꯦꯀꯣ
ꯎꯝ
ꯎꯝ ꯎꯝ ꯎꯝ ꯀꯔꯤ ꯏꯟꯁꯥꯡ ꯊꯣꯡꯒꯦ ꯑꯃꯨꯛꯀꯥ
ꯏꯁ ꯈꯪꯗꯔꯦ ꯑꯩ ꯈꯜꯂꯒ ꯂꯩꯕꯅꯦ
ꯇꯥꯟꯂꯦꯍꯦ ꯃꯇꯝꯁꯦ ꯇꯥꯈ꯭ꯔꯕꯅꯤꯅ ꯃꯇꯝ ꯀꯇꯥꯁꯦ ꯗꯣ ꯑꯩꯒꯤ ꯕꯦꯛꯒ꯭ꯔꯥꯎꯟꯁꯦ ꯌꯥꯕ꯭ꯔꯥ
ꯇꯥꯗꯤ ꯇꯥꯏ ꯑꯗꯣ ꯀꯩꯁꯨ ꯇꯧꯔꯣꯏꯗ
ꯑꯈꯣꯏꯒꯤ ꯌꯨꯝꯗꯗꯤ ꯃꯤ ꯀꯅꯥꯁꯨ ꯂꯩꯇꯦ ꯍꯧꯖꯤꯛ ꯑꯩꯒꯤ ꯏ- ꯆꯥꯒ ꯃꯄꯥꯁꯨ ꯀꯣꯏ ꯀꯣꯏ ꯊꯣꯛꯈꯤꯕ ꯃꯥꯜꯂꯦ
ꯑꯣ ꯐꯩꯅꯦ ꯃꯥꯅ ꯄꯨꯔꯒ ꯆꯠꯈ꯭ꯔꯗꯤ
ꯍꯣꯏ ꯃꯄꯥ ꯃꯣꯏ ꯑꯅꯤ ꯂꯦ ꯍꯦꯟꯅ ꯂꯣ ꯂꯩꯅꯤꯡꯕꯅꯦ ꯃꯥꯁꯦ ꯑꯩꯉꯣꯟꯗ ꯃꯥ ꯑꯗꯨꯝ ꯆꯠꯅꯤꯡꯕꯅꯦ ꯎꯝ ꯑꯣꯏꯔꯣꯝꯅꯤ ꯃꯥ ꯍꯦꯛ ꯏꯔꯨꯕ ꯂꯣꯏꯔꯒ ꯃꯄꯥꯁꯨ ꯆꯥꯕ ꯂꯣꯏꯔꯕꯅꯤꯅ ꯅꯨꯄꯥꯅ ꯂꯥꯛꯑꯣ ꯍꯥꯏꯕꯒꯤ ꯍꯣꯏ ꯆꯀ꯭ꯔꯕ ꯃꯥꯁ ꯏꯁꯤꯡꯁꯤꯡ ꯁꯥꯟꯅꯅꯤꯡꯕꯗꯨ ꯅꯣꯏꯒꯤ ꯉꯁꯤꯗꯤ ꯏꯁꯤꯡꯁꯨ ꯁꯥꯍꯜꯂꯦ ꯏꯁꯤꯡ ꯁꯥꯍꯟꯗꯕꯤꯗ ꯅꯪ ꯏꯁꯤꯡ ꯄꯥꯏꯅꯤꯡꯕ꯭ꯔꯗꯤ ꯄꯥꯏꯌꯣꯅ ꯇꯥꯞꯇ ꯍꯥꯞꯄ꯭ꯔꯒ ꯏꯁꯤꯡ ꯏꯪꯕꯗꯣ ꯍꯥꯞꯄꯒ ꯃꯅꯨꯡꯗ ꯊꯝꯕ ꯑꯗꯨ ꯏ ꯃꯥ ꯑꯗꯨꯝ ꯁꯥꯟꯅꯔꯛꯅꯦꯦꯕ
ꯎꯝ
ꯌꯥꯔꯦ ꯍꯥꯏꯔꯁꯨ ꯌꯥꯗꯕ
ꯑꯉꯥꯡꯁꯤꯡꯁꯦ ꯅꯨꯄꯥ ꯑꯣꯏꯔꯗꯤ ꯃꯣꯏꯒꯤ ꯃꯄꯥ ꯑꯩꯈꯣꯏꯕꯨ ꯌꯥꯝ ꯆꯥꯟꯅꯕꯅꯤꯀꯣ
ꯎꯝ
ꯑꯩꯈꯣꯏꯒꯤ ꯑꯉꯥꯡꯁꯨ ꯑꯗꯨꯝ ꯃꯄꯥꯕꯨ ꯌꯥꯝ ꯆꯠꯅꯕꯅꯤꯅ ꯃꯃꯥꯗꯒꯤ ꯍꯦꯟꯅꯀꯣ ꯃꯥꯒꯤ ꯃꯄꯥꯁꯦ ꯎꯝ ꯑꯁꯤꯗ ꯂꯩꯕ ꯅꯠꯇꯕ ꯑꯩ ꯇꯃꯦꯡꯂꯣꯡꯗ ꯂꯩꯕꯗꯣ ꯑꯩꯒꯤ ꯅꯨꯄꯥꯒꯤ ꯃꯅꯥꯎ ꯅꯨꯄꯥꯒꯤ ꯃꯆꯥꯗꯣ ꯑꯁ ꯅ ꯃꯥꯒꯤ ꯏꯄꯥꯕꯨꯗꯤ ꯅꯨꯡꯁꯤꯕꯅꯦ ꯑꯗꯨ ꯅꯨꯄꯥꯗꯣ ꯏꯄꯥꯁꯦ ꯆꯠꯀꯦ ꯍꯥꯏꯔꯗꯤ ꯀꯞꯀꯅꯤ ꯋꯥꯣ ꯑꯃꯨꯀꯥ ꯇꯧꯅꯤ ꯃꯥꯁꯨꯁ ꯆꯍꯤ ꯐꯥꯏꯚ ꯁꯨꯒꯗꯧꯔꯦ ꯑꯗꯨꯒ ꯃꯄꯥꯕꯨ ꯏꯄꯥꯕꯨ ꯅꯨꯡꯁꯤꯕꯁꯤꯗꯤ ꯍꯥꯏꯕ ꯉꯝꯗꯦ
ꯎꯝ ꯃꯄꯥꯉꯣꯟꯗ ꯈꯛꯇ ꯆꯠꯅꯤꯡꯕ ꯃꯃꯥꯒꯤꯗꯃꯛꯇꯤ ꯅꯨꯡꯉꯥꯏꯕꯅꯤ
ꯍꯣꯏ ꯃꯥꯃ ꯁꯦꯖꯨ ꯌ ꯊ ꯍꯥꯏꯥꯏ ꯎꯃ
ꯃꯉꯣꯟꯗ ꯑꯗꯨꯝ ꯂꯩꯔꯗꯤ ꯑꯩꯈꯣꯏꯁꯨ ꯁꯥꯎꯅꯤꯡꯕꯀꯣ
ꯎꯝ
ꯑꯩꯗꯤ ꯑꯗꯨꯝ ꯐꯨꯕꯗꯣ ꯑꯩ ꯍꯧꯈ꯭ꯔꯕꯅ ꯍꯧꯖꯤꯛꯀꯥꯟ
ꯑꯥ ꯍꯣꯏ ꯑꯗꯨ ꯑꯩꯒꯤ ꯕꯦꯛꯒ꯭ꯔꯥꯎꯟ ꯅꯣꯏꯖꯁꯤ ꯌꯥꯝ ꯇꯥꯕ꯭ꯔꯥ
ꯇꯥ ꯇ ꯍꯥꯏ ꯅ ꯀꯗꯥꯏꯂꯤꯦꯕ꯭ꯔꯥ
ꯑꯩ ꯍꯧꯖꯤꯛ ꯑꯩ ꯏꯆꯦꯒꯤ ꯄꯥꯔꯂꯔꯗ ꯂꯩꯕ
ꯑꯣ
ꯑꯗꯨꯒꯤꯅꯤ ꯑꯩ ꯑꯩꯒꯤꯗꯣ ꯄꯦꯗꯤꯀ꯭ꯌꯣꯔ ꯇꯧꯅꯤꯡꯍꯜ ꯂꯥꯛꯄꯀꯣ
ꯑꯣ ꯑꯣ
ꯑꯗꯨꯒꯤꯅꯤꯗ ꯑꯩ ꯃꯅꯨꯡ ꯆꯪꯒꯦ ꯃꯅꯨꯡ ꯆꯪꯈ꯭ꯔꯗꯤ ꯑꯁ ꯅꯦꯠꯋꯛꯁꯨ ꯐꯥꯔꯣꯏꯔꯥ ꯈꯟꯕ ꯑꯗꯨꯒꯤ ꯁꯤꯗ ꯂꯩꯕꯅꯤꯗ
ꯑꯣ
ꯎꯝ ꯎꯝ
ꯑꯗꯨ ꯑꯗꯨꯝ ꯄꯥꯗꯤ ꯄꯥꯏ
ꯑꯁ ꯆꯠꯄ ꯈꯨꯗꯤꯡ ꯍꯩꯅꯎ ꯂꯩꯌꯦꯀꯣ ꯁꯤꯗ ꯑꯁꯤꯗꯁꯨ ꯍꯅꯥꯎ ꯌꯥꯝ ꯂꯩꯌꯦ ꯑꯦ ꯃꯣꯏꯒꯤ ꯄꯥꯔꯂꯔꯒꯤ ꯃꯅꯥꯛꯇꯨꯁꯨ ꯀꯣ ꯑꯗꯨꯝ
ꯑꯣ
ꯆꯥꯕ ꯌꯥꯕ ꯑ ꯅꯣꯡ ꯉꯛꯇ
ꯑ ꯄꯥꯝꯃꯣꯏꯗ ꯑꯩꯈꯣꯏꯁꯨ ꯌꯥꯝ ꯆꯥꯅꯤꯡꯉꯦ ꯑꯗꯣ ꯑꯩꯈꯣꯏꯗꯤ ꯂꯩꯅꯤꯡꯉꯥꯏ ꯐꯥꯎꯁꯨ ꯃꯄꯥꯟ ꯊꯣꯛꯇꯕꯅꯤꯅ
ꯎꯝ
ꯃꯨꯟꯗꯕꯁꯤꯡꯗꯤ ꯌꯣꯟꯕꯗꯣ ꯑꯩ ꯎꯑꯦ
ꯑꯣ ꯑꯗꯨ ꯇꯃꯦꯡꯂꯣꯡꯗ ꯃꯨꯟꯗꯕꯒꯨꯝꯅ ꯌꯣꯟꯕꯗꯣ ꯃꯨꯟꯕꯅꯦ
ꯑꯣ ꯑꯗꯨꯗꯤ ꯇ꯭ꯔꯥꯏ ꯇꯧꯗ꯭ꯔꯦ ꯍꯣꯏ
ꯅꯪ ꯅꯪꯒꯤ ꯈꯨꯠꯅ ꯄꯥꯏꯌꯣ ꯄꯥꯏꯔꯒ ꯁꯣꯞ ꯑꯣꯏꯔꯗꯤ ꯃꯨꯟꯈ꯭ꯔꯕꯅꯦ ꯑꯩꯁꯨ ꯑꯁ ꯃꯨꯟꯗꯕ ꯑꯃ ꯉꯛꯇ ꯃꯨꯟ ꯑꯃ ꯉꯛꯇ ꯑꯗꯨꯝ ꯑꯩꯁꯨ ꯆꯠꯈ꯭ꯔꯕꯅꯦꯕ ꯅꯣꯡꯃ ꯑꯩꯒꯤ ꯑꯗꯨ ꯍꯧꯁꯤ ꯃꯃꯥꯅ ꯂꯧꯔꯛꯥꯛꯄ
ꯎꯝ
ꯍꯥꯟꯅ ꯂꯧꯔꯛꯄꯁꯦ ꯌꯥꯝ ꯃꯨꯟꯈ꯭ꯔꯕ ꯒ꯭ꯔꯤꯟ ꯒ꯭ꯔꯤꯟ ꯀꯣꯕꯔꯗꯗꯤ ꯒ꯭ꯔꯤꯟ ꯒ꯭ꯔꯤꯟ ꯑꯣꯏꯔꯁꯨ ꯌꯥꯝ ꯃꯨꯟꯈ꯭ꯔꯕꯅꯤ
ꯑꯣ ꯇꯤꯟ ꯆꯥꯗꯕ꯭ꯔꯥ
ꯇꯤꯟ ꯇꯤꯟ ꯆꯥꯕ ꯌꯥꯎꯗꯦ ꯍꯣꯏ ꯃꯥꯅ ꯂꯧꯔꯛꯄꯗꯣ
ꯑꯣ
ꯀꯔꯤꯒꯤꯔ ꯑꯧ ꯀꯗꯥꯏꯗꯒꯤꯔꯗꯤ ꯈꯪꯗꯦꯀꯣ ꯑꯗꯨꯝ ꯕꯖꯥꯔꯗ ꯄꯨꯔꯛ
ꯎꯝ ꯍꯤꯍꯣꯝꯁꯨ ꯑꯃꯨꯛ ꯀꯥꯎ ꯌꯣꯟꯕ ꯍꯧꯔꯦ ꯃꯥꯁꯦ
ꯑꯣ ꯍꯣꯏ ꯀꯤꯒꯣꯝꯁꯨ ꯁꯤꯗ ꯄꯨꯊꯣꯔꯒ ꯌꯥꯝ ꯌꯥꯝ ꯆꯥꯔꯒ ꯂꯩꯔꯝꯃꯤꯅꯦ
ꯎꯝ
ꯑꯗꯨꯁꯦ ꯎꯝ ꯑꯩꯈꯣꯏꯗꯤ ꯀꯤꯍꯣꯝ ꯆꯥꯕ ꯌꯥꯗꯦ ꯍꯥꯏꯕ ꯅꯠꯇ꯭ꯔꯣꯀꯣ ꯑꯩꯗꯤ ꯆꯥꯗꯦ
ꯑꯣ ꯆꯥꯎꯕ ꯌꯥꯏ
ꯑꯣ
ꯑ ꯔꯦꯁꯤꯔ ꯎ ꯏꯁꯇꯥꯔꯗ ꯀꯣ ꯀꯥꯟꯗ ꯅꯨꯡꯉꯥꯏꯇꯕ ꯃꯥꯜꯂꯦ ꯑꯗꯨꯒꯤ ꯆꯥꯒꯅꯨ ꯍꯥꯏꯕ ꯑꯣꯏꯔꯝꯅꯤ ꯀꯩꯁꯨ ꯇꯧꯔꯣꯏ ꯍꯩꯁꯤꯡꯗꯤ ꯑꯗꯨꯝ ꯏꯁꯥꯒꯤꯗꯃꯛ ꯐꯕꯅꯦ
ꯎꯝ ꯑꯩꯒꯤ ꯗꯣꯛꯇꯔꯅ ꯄꯄꯌꯥ ꯔꯣꯞ ꯄꯩꯌꯥꯒ ꯀꯤꯍꯣꯝꯗꯤ ꯆꯥꯕꯤꯒꯅꯨꯀꯣ ꯍꯥꯏꯕ
ꯎꯝ ꯔꯣꯗꯤ ꯐꯠꯇꯕ ꯄꯄꯌꯥꯗꯣ ꯑꯗꯨꯒ ꯔꯣ ꯅꯠꯇꯕꯗꯤ ꯎ ꯑꯗꯨꯝ ꯐꯕꯅꯦ
ꯑꯣ ꯑꯗꯨ ꯑꯩꯗꯤ ꯍꯧꯖꯤꯛ ꯐꯥꯎꯕ ꯆꯥꯗ꯭ꯔꯤ ꯎꯝ
ꯊ ꯑꯃ ꯑꯅꯤ ꯃꯅꯨꯡꯗ ꯆꯥꯒꯅꯨ ꯍꯥꯏꯕꯅꯦ ꯑꯗꯨ ꯅꯠꯇ꯭ꯔꯗꯤ ꯁꯤ ꯀꯩꯁꯨ ꯇꯧꯔꯔ ꯑꯗꯨ ꯗ ꯁꯟꯁꯨ ꯌꯥꯝ ꯐꯕꯅꯦ ꯄꯄ ꯌꯥꯗꯤ ꯍꯦꯛ ꯆꯥꯛꯆꯥꯕ ꯍꯦꯛ ꯂꯣꯏꯔꯗꯤꯀꯣ ꯍꯦꯛ ꯆꯥꯒꯗꯕ ꯑꯗꯨ ꯇꯥꯏꯃꯤꯡꯗꯣ ꯕꯦꯁ ꯑꯣꯏꯕꯅꯦ ꯃꯒꯤꯗꯃꯁꯦ
ꯑꯣ ꯑꯣ
ꯑꯩꯈꯣꯏ ꯍꯩ ꯆꯥꯕꯗꯣ ꯄꯪꯆꯥꯥ ꯆꯥꯕꯒꯤ ꯏꯁꯥꯒꯤꯗꯃꯛꯁꯨ ꯀꯥꯟꯅꯗꯕ ꯁꯤꯡꯁꯨ ꯊꯣꯛ
ꯑꯗꯨꯅꯤ ꯍꯧꯖꯤꯛꯀꯥꯟꯅꯩꯅ ꯃꯦꯡꯒꯣ ꯆꯔꯤꯁꯤ ꯃꯇꯝꯁꯨ ꯈꯪꯗꯦ ꯍꯦꯛ ꯍꯧꯒꯠꯄꯗ ꯆꯥꯒꯅꯤ ꯑꯩꯗꯤ
ꯑꯗꯣ ꯑꯦꯄꯣꯜꯗꯤ ꯏꯄꯣꯁꯨ ꯆꯥꯕ꯭ꯔꯥ
ꯑꯦ ꯄꯥꯎ ꯆꯥꯗꯦ ꯄꯥꯎ ꯂꯩꯇꯦ ꯁꯤꯗ ꯑꯩ ꯕꯖꯥꯔ ꯆꯠꯇꯕꯒꯤꯀꯣ ꯑꯦꯖꯤ ꯑꯦ ꯑꯦꯄꯥ ꯆꯗꯕ ꯀꯨꯏꯈ꯭ꯔꯦ ꯀꯣ
ꯎꯝ
ꯁꯤꯛꯁ ꯃꯟ ꯍꯦꯛ ꯁꯨꯔꯒ ꯑꯦ ꯄꯥꯎ ꯆꯥꯗ꯭ꯔꯦ ꯑꯩꯁꯦ
ꯏꯄꯥꯜꯗꯤ ꯏꯁꯥꯅ ꯆꯥꯛ ꯆꯥꯅꯤꯡꯗ꯭ꯔꯁꯨ ꯏꯄꯥꯜꯗꯤ ꯑꯃꯔꯥ ꯆꯥꯔꯗꯤ ꯏꯁꯥꯒꯤꯗ ꯃꯥ ꯌꯥꯝ ꯐꯩ ꯍꯥꯏꯗꯤ ꯑ ꯏꯅꯔꯖꯤꯗꯣ ꯂꯥꯛꯄꯀꯣ ꯗꯤ ꯑꯦꯄꯜꯗꯤ ꯃꯔꯥ ꯃꯔꯛꯇ ꯑꯗꯨꯝ ꯆꯥꯕꯅꯦ
ꯑꯣ ꯆꯥꯗ ꯕꯅꯦ ꯑꯩꯁꯦ ꯍꯧꯖꯤꯛꯇꯤ ꯀꯔꯤꯁꯨ ꯆꯥꯗ꯭ꯔꯦ ꯇꯨꯝ ꯂꯩꯌꯦ ꯍꯩꯅꯧ ꯉꯥꯛꯇ ꯆꯥꯔꯒꯅꯤ ꯍꯩꯅꯧ ꯆꯥꯌꯦ ꯕꯅꯥꯅ ꯆꯥꯌꯦ
ꯑꯣ ꯑꯗꯨꯝ ꯌꯥꯏꯗ ꯑꯗꯨꯁꯨ
ꯐꯅꯅꯁꯨ ꯑꯩ ꯆꯥꯗ꯭ꯔꯕꯅꯦ ꯍꯧꯉꯔꯥꯡꯗꯒꯤ ꯍꯧꯅ ꯆꯥꯕ
ꯎꯝ ꯎꯝ ꯆꯥꯒꯗꯕꯅꯦ ꯃꯌꯥꯡꯁꯤꯡꯅꯗꯤꯀꯣ
ꯎꯝ
ꯑꯣ ꯃꯌꯥꯡꯁꯤꯡꯅ ꯍꯥꯏꯕꯗꯣ ꯃꯣꯏꯗꯤ ꯎꯝ ꯑꯣ ꯕꯅꯥꯅꯥ ꯑꯦꯕ꯭ꯔꯤꯗꯦ ꯑꯗꯨꯝ ꯆꯥꯔꯗꯤ ꯑꯉꯥꯡ ꯎꯝ ꯂꯝꯕꯤ ꯐꯥꯎ ꯁ꯭ꯂꯤꯄ꯭ꯔꯤ ꯇꯧꯋꯦ ꯍꯥꯏꯅꯀꯣ ꯃꯣꯏꯗꯤ ꯑꯗꯨꯝ ꯊꯥꯖꯕ ꯂꯩꯕꯅꯦ
ꯑꯣ ꯑꯣ ꯑꯗꯨ ꯑꯩꯕꯨꯁꯨ ꯑꯃꯗꯤ ꯅꯨꯃꯤꯠ ꯑꯃꯗ ꯆꯥꯎꯀꯣ ꯍꯥꯏꯕꯀꯣ ꯃꯅ ꯀꯣ ꯑꯗꯨ ꯑꯩꯁꯨ ꯆꯥꯗꯤ ꯆꯥꯔꯒ ꯂꯩꯕꯅꯦ ꯅꯍꯥꯟꯗꯤ
ꯑ‌ ꯗꯣꯛꯇꯔꯁꯤꯡꯅ ꯍꯥꯏꯕꯅꯦ ꯅꯣꯏ ꯅꯣꯏ ꯀꯔꯤꯁꯨ ꯆꯥꯗ꯭ꯔꯁꯨ ꯕꯅꯅꯥ ꯀ ꯃꯤꯜꯀꯣ ꯅꯣꯏ ꯆꯥꯔꯗꯤ ꯋꯥꯟ ꯗꯦꯗ ꯅꯣꯏ ꯑꯗꯨ ꯆꯔꯗꯤ ꯀꯝꯄ꯭ꯂꯤꯠ ꯀꯝꯄ꯭ꯂꯤꯠ ꯚꯤꯇꯃꯤꯟ ꯅꯣꯏ ꯐꯪꯈ꯭ꯔꯦ ꯍꯥꯏꯕ
ꯎꯝ ꯕꯅꯅꯥꯒꯥ ꯀꯔꯤ ꯍꯥꯏꯕ꯭ꯔꯥ ꯑꯣ ꯑꯣ
ꯑꯗꯨ ꯊꯥꯎ꯭ꯔꯗꯤꯀꯣ
ꯎꯝ
ꯃꯤꯜ ꯃꯤꯜꯗ ꯂꯩꯇꯕ ꯚꯤꯇꯃꯤꯟꯗꯣ ꯚꯤꯇꯃꯤꯟ ꯑ ꯑ ꯃꯤꯜꯗ ꯂꯩꯇꯕꯗꯣ ꯕꯅꯥꯅꯥꯗꯒꯤ ꯑꯃꯨꯛꯀ ꯐꯪꯕ ꯑꯗꯨꯒꯤꯅꯦ
ꯎꯝ ꯑꯣ ꯑꯁ ꯑꯗꯨꯗ ꯑꯩ ꯃꯦꯜꯗꯤ ꯀ ꯊꯥꯛꯇꯕꯅꯦꯕ ꯑꯩꯒꯤ ꯏꯁꯇꯣꯃꯛꯀꯤ ꯏꯁꯨ ꯂꯩꯕꯒꯤ ꯀꯣ ꯑꯗꯨ ꯍꯧꯖꯤꯛꯀꯤ ꯑꯩꯁꯨ ꯊꯥꯛꯀꯦ ꯍꯥꯏꯅꯗꯤ ꯈꯟꯕ ꯑꯗꯨ ꯃꯦꯜꯛꯁꯦ ꯂꯩꯇꯕꯀꯣ
ꯑꯩꯁ ꯃꯤꯜꯛ ꯊꯇ꯭ꯔꯁꯨ ꯑꯇꯩ ꯂꯩꯔꯗꯤ ꯑꯗꯨꯝ ꯌꯥꯏꯗ ꯍꯥꯏꯗꯤ ꯃꯤꯅ ꯑꯗꯨꯃꯥꯏꯅ ꯍꯥꯏꯕꯒꯤ ꯑꯗꯨꯝ ꯍꯥꯏꯕꯒꯤ ꯋꯥꯅꯤ
ꯑꯗꯨꯃꯥꯏꯅ ꯇꯧꯗ꯭ꯔꯗꯤ ꯌꯥꯔꯣꯏ ꯍꯥꯏꯕ ꯅꯠꯇꯦ
ꯎꯝ
ꯑꯁ ꯑꯩꯒꯤ ꯕꯦꯛꯒ꯭ꯔꯥꯎꯟ ꯅꯣꯏꯁꯦ ꯌꯥꯝ ꯂꯥꯛꯄ꯭ꯔꯥ
ꯂꯥꯛꯄꯨꯗꯤ ꯂꯥꯛꯑꯦ ꯑꯥ ꯀꯣꯏꯅꯤꯁꯨ ꯀꯨꯏꯔꯔꯣꯏꯗ
ꯍꯥ ꯎꯝ ꯃꯇꯝ ꯁꯤꯃꯀ ꯇꯥꯔꯅꯤ ꯀꯣ ꯅꯪꯒꯤ ꯅꯪꯒꯤ ꯇꯥꯛꯁꯨ ꯂꯩꯔꯔꯣꯏꯀꯣ
ꯎꯝ
ꯇꯖ ꯀꯌꯥꯒꯨꯝꯕ ꯂꯩꯔꯤꯕ꯭ꯔꯣ
ꯑꯃ ꯈꯛꯇꯔꯥ ꯍꯧꯖꯤꯛꯇꯣ ꯂꯥꯁ ꯑꯣꯏꯔꯝꯕ ꯃꯥꯜꯂꯦ
ꯑꯦ ꯅꯨꯡꯁꯤꯌꯦꯀꯣ ꯑꯩꯈꯣꯏꯅꯤ ꯐꯥꯔꯁ꯭ꯠ ꯀꯣꯜ ꯇꯧꯔꯒ ꯂꯥꯁ ꯀꯣꯜꯁꯨ ꯏꯕꯥꯅꯤ ꯑꯣꯏꯔꯝꯃꯤꯀꯣ
ꯎꯝ
ꯎꯝ ꯅꯨꯡꯁꯤꯌꯦꯅꯦꯍꯦ ꯅꯪꯒꯤ ꯇꯥꯛꯁ ꯂꯣꯏꯗꯤꯅꯤꯡꯉꯥꯏ ꯍꯤꯍꯤꯍꯤ
ꯁꯥꯎꯅꯤꯡꯕꯁꯨ ꯂꯩꯌꯦ ꯂꯣꯏꯗ꯭ꯔꯗꯤ ꯏꯁꯥꯉꯣꯟꯗ ꯑꯁ ꯂꯣꯏꯗ꯭ꯔꯤ ꯂꯣꯏꯗ꯭ꯔꯤ ꯍꯥꯏꯕ ꯑꯗꯨ ꯂꯣꯏꯔꯗꯤ ꯑꯃꯨꯛꯀ ꯑꯩꯗꯤ ꯃꯤꯅ ꯀꯣꯜ ꯇꯧꯅꯤꯡꯉꯥꯏ ꯑꯃꯨꯛꯀ ꯂꯩꯔꯔꯣꯏ
ꯎꯝ
ꯑꯗꯣ ꯑꯩꯅ ꯏꯃꯥꯟꯅꯕꯤ ꯑꯃꯗꯣ ꯍꯥꯏꯔꯒ ꯑꯁ ꯋꯥꯒꯅꯨ ꯑꯩ ꯑꯗꯨꯝ ꯀꯣꯜ ꯇꯧꯔꯛꯀꯦꯀꯣ ꯍꯥꯏꯕ
ꯎꯝ ꯑꯣ
ꯑꯩꯁꯨ ꯑꯩꯒꯤ ꯅꯨꯄꯥꯒꯤ ꯂꯩꯔꯤꯌꯥ ꯃꯥ ꯁꯨꯡꯄꯥꯏ ꯄꯥꯏꯗꯕ ꯑꯩ ꯁꯥꯎꯅꯤꯡꯈ꯭ꯔꯦ ꯁꯤꯅꯤ ꯅꯨꯄꯥꯁꯦ
ꯑꯣꯑꯣ